ꯑꯣ ꯀꯗꯧꯔꯤꯒꯦ ꯑꯁ ꯅꯨꯡꯉꯥꯏꯕꯅ ꯕꯖꯥꯔ ꯆꯠꯄ ꯅꯨꯡꯉꯥꯏꯕ꯭ꯔꯣ
ꯑ ꯅꯨꯡꯉꯥꯏꯌꯦ ꯃꯤ ꯌꯥꯝ ꯍꯗꯒꯤ
ꯑꯦꯁ ꯕꯖꯥꯔꯗ ꯀꯔꯤ ꯂꯩꯕ ꯆꯠꯄꯅꯣ
ꯑꯁ ꯀꯩꯁꯨ ꯇꯧꯕ ꯅꯠꯇꯦꯗꯥ ꯏꯪꯈ ꯐꯣꯝ ꯂꯧꯕ ꯆꯠꯄꯥ
ꯑ
ꯀꯥꯎ ꯀꯥꯎꯟꯁꯤꯜꯗ ꯐꯣ ꯐꯤꯂꯞ ꯅꯣꯅꯦꯗ ꯀꯥꯈ꯭ꯔꯒꯦ
ꯑꯣ ꯅꯅꯦꯗ ꯑꯣꯏꯅꯅ ꯇꯧꯔꯕꯣ
ꯑ ꯇꯧ ꯇꯧꯗ꯭ꯔꯤꯕ ꯍꯧꯖꯤꯛꯇꯤ ꯆꯦ ꯆꯥꯡ ꯏꯗꯤꯕꯜ ꯍꯥꯏꯕ꯭ꯔꯥ ꯑꯗꯨ ꯂꯧꯔꯛ ꯑꯣ ꯍꯥꯏꯕꯒꯤ ꯆꯠꯄꯅꯤꯅꯦ ꯅꯅꯥꯎ ꯅꯨꯄꯤꯕꯨꯁꯨ ꯊꯦꯡꯅꯏꯅꯦ
ꯑꯣ ꯏꯅꯥꯎꯅꯨꯄꯤ ꯑꯃꯗꯨꯔꯣ
ꯕꯤ ꯇꯤ ꯄꯥꯔꯛꯀꯤ ꯑꯣꯚꯔ ꯕ꯭ꯔꯤꯖ ꯂꯩꯕꯗꯣ ꯑꯗꯨꯗ ꯊꯦꯡꯅꯕ
ꯑꯣ ꯊꯕꯛ ꯊꯣꯛꯄ ꯑꯣꯏꯔꯝꯒꯅꯤ
ꯑꯥ ꯅ ꯄꯗ ꯀꯣꯜ ꯇꯧꯔꯒ ꯍꯥꯥ ꯑ ꯅꯥꯏ ꯅꯥꯏ ꯑꯗꯨꯋꯥꯏꯗ ꯑꯣꯏꯔꯝꯅꯤ
ꯊꯕꯛ ꯊꯣꯛꯄꯅꯦ
ꯎꯝ ꯅꯪ ꯅꯨꯄꯥꯗꯤ ꯀꯣꯜ ꯇꯧꯔꯒ ꯋꯦꯇꯤꯡ ꯉꯥꯛꯇ ꯂꯩꯅꯦ
ꯑꯩꯈꯣꯏ
ꯑꯗ ꯑꯁ ꯍꯟꯗꯛ ꯃꯔꯛꯁꯦ ꯃꯥ ꯏꯔꯥꯡ ꯌꯥꯝ ꯀꯜꯂꯦꯅꯦ ꯍ
ꯃꯥ ꯍꯟꯗꯛ ꯃꯔꯛ ꯕꯤꯌꯨꯖꯤ ꯌꯥꯝ ꯇꯧꯔꯦ ꯑꯁꯣꯝꯗ ꯂꯩꯔꯒ ꯁꯣꯝꯗ ꯂꯩꯔꯒ ꯆꯥꯛ ꯆꯥꯕ ꯃꯇꯝꯗ ꯉꯥꯛꯇ ꯂꯥꯛꯑꯦ
ꯎꯝ ꯃꯥꯗꯤ ꯋꯦꯇꯤꯡ ꯂꯩꯔꯗꯤ ꯀꯝꯇ ꯄꯥꯏꯈꯠꯇꯕꯅꯤꯀꯣꯐ
ꯄꯥꯈꯠꯇꯕꯅꯦ ꯑꯩꯈꯣꯏꯒꯤꯐꯥꯎ ꯄꯥꯈꯠꯇꯦ ꯏꯃꯥꯔꯖꯦꯟꯁꯤ ꯁꯤ ꯂꯥꯛꯑꯗꯤ ꯑꯗꯨꯝ ꯈꯪꯗ꯭ꯔꯦ ꯎꯝ ꯁꯦꯂꯦꯕ꯭ꯔꯤꯇꯤ ꯑꯣꯟꯈ꯭ꯔꯦ ꯐꯔꯦ ꯐꯔꯦ ꯀꯔꯤ ꯍꯤꯟꯖꯥꯡ ꯆꯥꯒꯦ
ꯑ ꯉꯁꯥꯏ ꯍꯥꯏꯔꯣ ꯑꯌꯨꯛꯇꯔꯣ ꯀꯥꯎꯈ꯭ꯔꯦ ꯑ ꯍ ꯀꯗꯔꯤ ꯑ ꯍꯟꯖꯥꯡ ꯍꯇ꯭ꯔꯤ ꯃꯃꯤꯡꯐꯥꯎ ꯍꯥꯏꯅꯤꯡꯗ꯭ꯔꯦ ꯀꯥꯎꯕ ꯀꯥꯎꯈ꯭ꯔꯦ
ꯍꯖ ꯍꯥꯎ ꯍꯥꯎ ꯐꯁꯥꯎꯗꯦ ꯍꯧꯖꯤꯛ ꯃꯇꯝꯁꯦ ꯏꯟꯖꯥꯡ ꯑꯍꯥꯎꯕ ꯆꯥꯗꯕ ꯌꯥꯗ ꯑꯗꯨ꯭ꯔꯦ
ꯌꯦꯟ ꯍꯨꯔꯥꯅꯤꯒ ꯆꯥꯥꯁꯔ ꯈꯪꯗꯦ
ꯑꯦꯁ ꯅꯣꯏꯒꯤ ꯎꯃꯣꯔꯣꯛꯀꯨꯝꯕ ꯌꯥꯝ ꯄꯥꯟꯕꯁ ꯎꯃꯣꯔꯣꯛ ꯍꯤꯡꯖꯥꯡ ꯆꯥꯎꯅꯦ
ꯋꯥꯍ ꯑꯗꯨꯗꯤ ꯁꯤꯔꯅꯤ
ꯎ꯭ꯔꯣꯛ ꯍꯟꯖꯥꯡꯅ ꯍꯥꯎꯕꯅꯤ
ꯑ ꯑꯩꯗꯤ ꯆꯥꯗꯦ
ꯑꯗꯨ ꯃꯇꯣ ꯈꯔ ꯍꯥꯞꯄꯣ ꯇꯤꯜꯍꯧ ꯆꯅꯝ ꯍꯥꯞꯄꯣ ꯁꯥꯎꯕꯅꯤꯅꯦ ꯅꯠꯆꯦꯈꯣꯏꯗꯤ
ꯆꯦꯛꯈꯣꯏ ꯂꯩ
ꯎꯝ
ꯆꯦ ꯀꯣꯏꯁꯦ ꯑꯗꯨ ꯑꯥ ꯃꯣꯏ ꯂꯦ ꯑꯦ ꯎ ꯑꯧꯂ ꯑꯦ
ꯑꯁ ꯅꯨꯡꯉꯥꯏꯔꯦꯅꯦ ꯏꯒꯂ ꯑꯣꯏꯔꯗꯤ ꯑ ꯅ ꯂꯥꯛꯇ ꯍꯥꯏꯕꯨꯗꯨꯗ
ꯎꯝ ꯑꯩꯈꯣꯏꯗꯗꯤ ꯑꯗꯨꯝ ꯀꯔꯤ ꯍꯥꯏꯁꯤꯔ ꯃꯩ ꯃꯣꯠꯂꯗꯤ ꯑꯗꯨꯝ ꯃꯣꯠꯂ
ꯍꯥꯏꯕꯤꯌꯣ ꯍꯥꯏꯕꯤꯌꯣ ꯌꯥꯅꯣ ꯅꯤꯡ ꯑꯗꯨ ꯅꯣꯀꯅ ꯑꯩ ꯕꯦꯔꯥꯒꯤꯕꯣꯅꯦꯍ ꯝ
ꯑꯁ ꯌꯥꯝ ꯁꯥꯏꯅꯦ
ꯍꯥꯎ ꯁꯥꯏ ꯍꯥꯏ ꯍꯥ ꯎꯝ ꯏꯁꯩ ꯏꯁꯅꯦ
ꯍ ꯅ ꯣꯜ ꯀ ꯌꯦꯗ꯭ꯔ
ꯩꯅꯗ ꯑꯁ ꯅꯥꯟ ꯎꯝ ꯀꯩꯕ ꯔꯣꯅꯥꯜꯗ ꯍꯒꯗꯣ ꯑ ꯄꯣꯣꯔꯆꯨꯒꯜ ꯊ ꯂꯄ ꯀꯥꯟꯗ ꯌꯦꯡꯕꯅꯦ ꯐꯣꯟꯗ
ꯑꯩꯁꯨ ꯌꯦꯡꯒꯦ ꯇꯧꯒꯦꯅ ꯌꯦꯡꯒ꯭ꯔꯦ
ꯃꯗꯤ ꯆ ꯆꯩꯁꯨ ꯆꯗꯦ ꯀꯣꯜꯀꯇꯥ ꯆꯜꯂꯒ ꯂꯩꯦ ꯑꯍꯟ ꯑꯣꯏꯕꯅꯤꯅ ꯆꯦꯟꯕ ꯉꯝꯗ꯭ꯔꯕ ꯃꯥꯜꯂꯤꯅꯦ ꯅꯪꯅ ꯀꯅꯥꯒꯤ ꯐ꯭ꯔꯦꯅꯣ ꯔꯣꯅꯥꯜꯗꯣ ꯃꯦꯁꯤ ꯃꯥꯃ
ꯂꯣꯏ ꯑꯗꯨꯝꯃꯛꯪꯅꯤ ꯑꯩꯗꯤ
ꯑꯁ ꯔꯅꯤ ꯃꯅꯏꯅꯦ
ꯎꯝ
ꯐ꯭ꯔꯥꯟꯁꯇꯁꯨ ꯑꯃ ꯌꯥꯎꯕꯅꯦ ꯃꯥꯏ ꯃꯤꯡꯗꯣ ꯩꯕ
ꯐ꯭ꯔꯥꯟꯁ ꯈꯪꯗꯦ
ꯐ꯭ꯔꯥꯟꯁꯇ ꯑꯃ ꯑꯁꯅꯤ ꯑꯃꯨꯕ ꯑꯃ ꯂꯩꯕꯅꯤꯅꯦ ꯌꯥꯝ ꯁꯥꯟꯅꯕ ꯐꯖꯅ ꯁꯥꯟꯅꯕ
ꯉ ꯉꯁꯤꯁꯨ ꯉꯁꯥꯏ ꯑꯌ ꯄꯨꯡ ꯀꯌꯥꯗ ꯑꯦꯠ ꯇꯔꯥ ꯑꯗꯨ ꯑꯣꯏꯔꯕꯗꯤ ꯁꯥꯎꯠ ꯀꯣꯔꯤꯌꯥꯁꯨ ꯉꯝꯗꯦꯅꯦ ꯀꯣꯔꯤꯌꯥꯁꯨ ꯉꯝꯗꯦ ꯒꯣꯜ ꯑꯃꯐꯥꯎ ꯆꯪꯝꯕ ꯉꯝꯗꯦꯅꯦ
ꯆꯟꯗꯦꯗ ꯑꯃꯗꯨꯅ ꯑꯗꯨꯝ ꯉꯝꯈ꯭ꯔꯦ ꯁꯥꯎꯠ ꯑꯐ꯭ꯔꯤꯀꯥꯅ ꯉꯝꯃꯤꯅ ꯣꯂꯝꯕ ꯆꯜꯂꯒ
ꯁꯥꯎꯠ ꯑꯐ꯭ꯔꯤꯀꯥꯒ ꯑꯦꯐ꯭ꯔꯤꯀꯥꯒ ꯑꯦ ꯁꯥꯎ ꯁꯥꯎꯠ
ꯁꯥꯎꯠ ꯑꯐ꯭ꯔꯤꯀꯥꯒ ꯀꯣꯔꯤꯌꯥ
ꯑꯣ ꯀ ꯌꯥ ꯀ ꯌꯥꯝ ꯄꯥꯡꯕ ꯃꯥꯜꯂꯦ
ꯈꯪꯗꯦꯗ ꯍꯩꯗꯤ ꯍꯥꯏꯩꯕꯅꯦꯗ ꯃꯤ ꯗꯥꯎꯅ ꯌꯥꯗꯕꯒꯤꯅꯤ ꯐꯨꯠꯕꯣꯜꯁꯨꯗꯥꯎꯗꯥꯎ ꯂꯩꯗꯅ
ꯎꯝ
ꯑꯗꯨꯅꯤ ꯅꯨꯡꯉꯥꯏꯔꯅꯦ ꯑꯩꯁꯨ ꯑꯌꯨꯛꯇ ꯌꯦꯡꯉꯦ
ꯁꯥꯎꯠ ꯀꯣꯔꯤꯌꯥꯒꯤ ꯅꯨꯄꯥꯁꯤꯡꯗꯨꯣ ꯉ ꯀꯔꯤ ꯇꯧꯒꯅꯤ ꯑꯉꯥꯡ ꯅꯨꯃꯤꯠ ꯆꯨꯞꯄ ꯄꯝꯃꯦ
ꯎꯝ ꯏ ꯉ ꯄꯕꯣ
ꯑꯦꯦ ꯑꯩ ꯊꯕꯛ ꯁꯨ ꯐꯝꯒꯦ ꯑꯉꯥꯡꯒꯤꯗ
ꯑꯣ
ꯑꯩꯈꯣꯏ ꯑꯟꯇꯤꯒꯤ ꯑꯉꯥꯡꯅꯦ
ꯎꯝ
ꯀ ꯇꯧꯒꯅꯤ ꯅꯪꯗꯤ ꯀꯔꯤ ꯅꯨꯃꯤꯠꯇꯒꯤ ꯆꯠꯀꯅꯤ
ꯑꯥꯏꯕꯗꯤ ꯁ꯭ꯀꯨꯜꯔꯣ
ꯑꯥ
ꯑ ꯑꯩ ꯆꯠꯂꯣꯏꯗ ꯀꯣꯔꯦꯁꯄꯣꯟꯗꯦꯟ ꯐꯪꯅꯤꯉꯥꯏꯅꯦ
ꯑꯣ ꯑꯣ ꯆꯄꯖꯦꯟ ꯊꯝꯃꯒ ꯀꯩꯅꯣ ꯑꯁꯤ ꯁꯤꯁꯤꯗ ꯀꯥꯕ ꯌꯥꯗ꯭ꯔꯣ
ꯑꯁ ꯑꯗꯨ ꯃꯇꯝ ꯂꯣꯏꯈ꯭ꯔꯦꯅꯦ ꯑꯩ ꯈꯪꯗ꯭ꯔꯦꯕ ꯑꯗꯨ ꯃꯇꯝꯗ ꯑꯣꯟꯂꯥꯏꯟ ꯁꯃꯤꯁꯟ ꯇꯧꯕꯨꯝ ꯃꯥꯜꯂꯦꯕ ꯐꯣꯟꯣꯟꯗ ꯅꯣꯏꯅ ꯏꯅꯥꯎꯅꯄꯥꯁꯨ ꯍꯥꯏꯕꯤꯔꯛꯇꯕ ꯑꯩꯗꯤ ꯈꯪꯗꯕ
ꯈꯪꯉꯣꯏꯗ
ꯁ꯭ꯀꯨꯜꯁꯨ ꯆꯠꯇꯦꯗ ꯃꯥꯗꯤ
ꯎꯝ ꯍꯟꯗꯛ ꯁꯨꯇꯤꯅꯦ ꯍꯥꯏꯌꯦꯦ
ꯑꯣꯝ
ꯎꯝ ꯅꯨꯡꯒꯪꯅꯗꯤ ꯂꯥꯛꯇ꯭ꯔꯣ
ꯃꯔꯔ ꯃꯥꯔꯤꯅꯅꯤꯗ ꯅꯅꯤꯗ
ꯑꯣ ꯃꯥ
ꯋꯥꯥ ꯅꯨꯡꯉꯥꯏꯕ꯭ꯔꯥ
ꯅꯣꯏ ꯃꯐꯝꯗꯗꯤ ꯏꯅꯦꯋꯥ ꯅꯨꯡꯉꯥꯏꯕ ꯄꯨ꯭ꯔꯣ ꯇꯥꯗ꯭ꯔꯣ
ꯑꯣꯏꯇꯥꯦ ꯔꯛ ꯈꯔ ꯅꯨꯡꯉꯥꯏꯇꯕ ꯐꯥꯏꯚ ꯖꯤ ꯇꯥꯋꯥꯔꯁꯨ ꯌꯥꯎꯗꯕꯒꯤ
ꯅꯦꯠꯁꯦ ꯅꯨꯡꯉꯥꯏꯇꯣꯏꯅꯦ ꯑꯩꯒꯤꯁꯨ ꯐꯣꯔ ꯖꯤ ꯅꯠꯇ ꯑꯣꯏꯌꯦꯅꯦ
ꯕꯖꯥꯗꯤꯅꯤ ꯅꯨꯡꯉꯥꯏꯇꯦꯗ
ꯃꯐꯝ ꯃꯐꯝ ꯂꯩꯕꯅꯦ ꯕꯖꯥꯔ ꯃꯅꯨꯡꯗ ꯐꯤꯔꯣ ꯌꯣꯟꯐꯝ ꯒꯂꯤ ꯂꯩꯕꯗꯣ ꯑꯗꯨꯗ ꯅꯦꯠ ꯁꯨꯡꯌꯥ ꯌꯥꯗ꯭ꯔꯦ
ꯌꯥꯗ꯭ꯔꯦ ꯇꯋꯥꯔ ꯑꯅꯤ ꯈꯛꯇ ꯁꯤ ꯑꯗꯨ ꯀ ꯁꯨ ꯌꯥꯗꯕ
ꯌꯥꯗ꯭ꯔꯦ ꯌꯋꯁꯤꯗꯤ ꯁꯨꯡꯌꯥ ꯌꯥ
ꯎ
ꯕꯖꯥꯔ ꯆꯠꯂꯒ ꯄꯣꯠ ꯆꯩ ꯂꯩꯗꯦ
ꯑꯁ ꯂꯩꯒꯦ ꯇꯧꯅꯤ ꯄꯩꯁꯥ ꯄꯨꯔꯛꯇꯕꯤꯒꯤ ꯎꯔꯥꯜꯂꯄ ꯎꯝ ꯃꯤ ꯁꯤꯡ ꯌꯥꯝꯃꯦꯕ ꯑꯩꯉꯣꯟꯗ ꯂꯧꯒꯦꯔ ꯂꯧꯒꯦꯔ ꯂꯥꯛꯀꯅꯦꯕ ꯊꯤꯟ ꯇꯨꯔꯛꯛꯇꯅꯕ
ꯑꯥ
ꯑꯅꯤ ꯌꯥꯎꯗ꯭ꯔꯦ ꯂꯧꯅꯤꯡꯗ꯭ꯔꯦ ꯍꯥꯏꯔꯒ ꯆꯠꯀꯕ
ꯎ
ꯅꯝꯁꯨ ꯅꯨꯡꯁꯤꯗꯦꯗ ꯃꯅꯨꯡꯗꯒꯤ ꯍꯨꯔꯥꯜꯂꯛꯀ ꯄꯨꯔꯛꯀꯅꯦꯕ
ꯑ
ꯈꯥꯥꯟꯗ꯭ꯔꯦꯅꯦ ꯋꯦꯗꯔꯁꯤꯅ ꯌꯥꯝ ꯁꯥꯕꯅꯦ
ꯑꯁ ꯕꯖꯥꯔꯗꯤ ꯌꯥꯝ ꯁꯥꯏ ꯉꯁꯤ ꯍꯥꯎ
ꯕꯖꯥꯔꯗ ꯌꯥꯝꯁꯥꯏꯌꯦ
ꯑꯣ ꯁꯥꯍꯕꯅꯦ
ꯑꯩꯈꯣꯏꯅꯗꯤ ꯅꯨꯡꯁꯤꯠ ꯂꯥꯛꯄꯩ ꯑꯃꯨꯛ ꯅꯨꯡꯉꯥꯏꯔꯝꯒꯅꯤꯗ
ꯑꯩ ꯈꯨꯟꯗ ꯐꯥꯎ ꯌꯥꯝ ꯆꯥꯏ ꯎ ꯀ ꯂꯣꯏ ꯒ꯭ꯌꯥꯟꯊꯥꯔꯒꯦ
ꯑꯗꯨꯅꯦ ꯈꯨꯟꯗꯗꯤ ꯎ ꯃꯌꯥꯝ ꯂꯩꯕꯅꯤꯅ ꯅꯨꯡꯉꯥꯏꯕꯅꯦꯕ ꯈꯨꯟꯗ ꯂꯩꯕ ꯑꯩꯈꯣꯏꯁꯨ ꯈꯨꯟꯗ ꯂꯥꯛꯑꯅꯤꯗ ꯅꯦꯛꯁ ꯏꯌꯥꯔꯗꯤ
ꯑꯪ ꯗꯤꯁ ꯏꯌꯥꯔꯐꯥꯎ ꯂꯥꯛꯄ ꯌꯥꯏꯅ
ꯂꯥꯛꯀꯅꯤ ꯗꯤꯁꯏꯌꯥꯔꯁꯨ ꯗꯤꯁꯏꯌꯥꯔꯅ ꯀꯣꯏꯕ ꯅꯦꯛꯁ ꯌꯌꯥꯔꯅ ꯌꯨꯝꯗ ꯂꯩꯕ ꯒ꯭ꯌꯥꯟ ꯇꯥꯗ꯭ꯔꯦꯅꯦ ꯀꯔꯤ ꯍꯥꯏꯁꯤꯔ
ꯍꯟꯗꯛꯀꯤ ꯈ꯭ꯔꯤꯁꯃꯥꯁꯁꯤ ꯅꯨꯡꯉꯥꯏꯗꯧ ꯃꯥꯜꯜꯂꯤ ꯑꯗꯨꯅꯦ
ꯎꯝ ꯅꯨꯡꯉꯥꯏꯒꯅꯤꯗ
ꯈꯪꯗꯦ ꯃꯤꯌꯥ ꯎ ꯑꯁ ꯆꯍꯤ ꯆꯍꯤ ꯈꯨꯗꯤꯡꯒꯤ ꯅꯨꯡꯉꯥꯏꯇ꯭ꯔꯦ ꯑꯗꯨ
ꯏꯁ ꯍꯟꯗꯛ ꯅꯨꯡꯉꯥꯏꯒꯗꯧꯕꯅꯦ ꯑꯩꯈꯣꯏ ꯈꯨꯟꯗꯤ ꯂꯩꯁꯥꯕꯤ ꯄꯥꯈꯪ ꯌꯥꯝꯕꯅꯤꯅ
ꯌꯥꯝꯃꯁꯨ ꯑꯩꯗꯤ ꯏꯆꯦ ꯗꯤ ꯆꯤꯡꯗ ꯑꯗꯨꯝ ꯈ꯭ꯔꯤꯁꯃꯥꯁ ꯇꯧꯕ ꯆꯠꯈ꯭ꯔꯅꯤ
ꯑꯣ ꯍꯣꯏ ꯆꯤꯡꯗꯁꯨ ꯃꯤꯗꯤ ꯌꯥꯝꯃꯝꯒꯅꯤ ꯆꯤꯡꯗꯁꯨ ꯃꯤ ꯌꯥꯝꯕꯅꯤꯅ ꯅꯨꯡꯉꯥꯏꯕꯅꯦ ꯀꯨꯝꯍꯩ ꯇꯧꯕ
ꯎꯝ
ꯑꯩꯈꯣꯏ ꯈꯨꯟꯗꯗꯤ ꯅꯨꯡꯉꯥꯏꯔꯔꯣꯏ ꯍꯟꯗꯛꯇꯤ ꯅꯦꯛꯁ ꯏꯌꯥꯔꯗ ꯑꯃꯨꯛ ꯐꯖꯅ ꯇꯧꯕ ꯇꯥꯔꯦ
ꯎꯝ
ꯂꯩꯩꯁꯥꯕꯤ ꯌꯥꯝꯃꯦ ꯄꯥꯈꯪ ꯌꯥꯝꯃꯁꯨ ꯂꯩꯁꯥꯕꯤ ꯄꯥꯈꯪ ꯃꯆꯥ ꯃꯆꯥꯅꯦ ꯑꯍꯟ ꯌꯥꯎꯗꯕꯅꯤꯅ
ꯌꯥꯎꯏꯍꯦ ꯈꯔ ꯃꯗꯤ ꯌꯥꯎꯍꯦ ꯅꯪꯒꯤ ꯅꯪꯒꯤ ꯅꯪꯒꯤ ꯑꯃ ꯊꯥꯕꯤꯔꯒꯦ ꯄꯣꯍꯞ ꯑꯩꯈꯣꯏ ꯑꯩꯈꯣꯏ ꯑꯩꯈꯣꯏꯒꯤ ꯅꯨꯄꯥꯒꯤ ꯀꯥꯡꯥꯈꯣꯟꯗ ꯀꯪꯕ꯭ꯔꯥ
ꯑꯥ ꯀꯅꯥꯅꯣꯒꯥꯡꯊꯣꯟ
ꯒꯥꯡꯈꯣꯟ ꯈꯪꯗꯕ꯭ꯔꯣ
ꯑꯣ ꯑꯗꯨꯗꯤ ꯀꯔꯤꯅꯣ ꯑꯩꯈꯣꯏ ꯁꯥꯒꯩꯅꯤꯅꯦ
ꯎꯝ ꯑꯗꯨ ꯑꯣꯏꯔ ꯆ ꯀꯁꯨ
ꯑꯦ ꯀꯠꯇ ꯍꯥꯏꯔꯤ
ꯉꯁꯥ ꯌꯥꯝ ꯐꯖꯕꯅꯦ
ꯑ
ꯎꯝ
ꯒ꯭ꯌꯥꯟ ꯇꯥꯗꯔꯦ ꯑꯩꯈꯣꯏ ꯈꯨꯟꯁꯨ ꯃꯁꯛ ꯐꯖꯕ ꯂꯩꯇꯦ ꯅꯨꯄꯥꯗ ꯅꯨꯡꯗꯥ ꯑ
ꯋꯥꯥꯏꯗꯤ ꯆꯥꯔꯅꯤꯅꯤ
ꯑꯁ ꯍꯋꯥꯏ ꯆꯥꯕꯅ ꯍꯥꯎꯕꯅꯤ ꯍꯋꯥꯏꯅ ꯍꯥꯎꯕꯅꯤ ꯅꯣꯏꯁꯨ ꯍꯋꯥꯏ ꯆꯥꯎꯋ ꯅꯣꯏꯅꯤ
ꯑꯁ ꯑꯩꯅꯦ ꯍꯥꯏꯖꯅꯤꯡꯗꯦ
ꯎꯝ ꯍꯋꯥꯏ ꯊꯥꯎ ꯉꯧꯔꯣ ꯑꯁ ꯊꯥꯎꯕꯅꯦ
ꯎ ꯅ ꯑꯗꯨꯃꯥꯏ ꯍꯥꯏꯔꯁꯨ ꯑꯩꯗꯤ ꯆꯥꯅꯤꯡꯗꯦ
ꯁꯋꯥꯏ ꯑꯃ ꯇꯧꯔꯣ ꯀꯥꯡꯉꯧ ꯑꯃ ꯇꯧꯔꯣ ꯑꯁ ꯆꯥꯛ ꯌꯥꯝ ꯆꯥꯔꯅꯤ ꯑꯩꯒꯤ ꯚꯣꯏꯁꯇꯣ ꯃꯅꯤꯡꯗꯣ ꯌꯥꯝ ꯂꯥꯡꯕ꯭ꯔꯥ
ꯂꯥꯡꯗꯦꯗ
ꯑꯣ ꯅꯪꯒꯤꯗꯣ ꯎꯝ ꯃꯈꯣꯟ ꯂꯥꯛꯏꯍꯦ ꯇꯌꯦ
ꯍꯣꯏ ꯏꯆꯦ ꯑꯣꯏꯔꯕꯝꯅꯦ
ꯅꯣꯏꯆꯦꯒꯤ ꯃꯀꯣꯟ ꯇꯥꯏꯌꯦ ꯑꯩꯅ ꯉꯥꯡꯕꯁꯨ ꯑꯃꯨꯛ ꯇꯥꯏꯌꯦ
ꯑꯩꯗꯤ ꯀꯩꯁꯨ ꯇꯧꯔꯅ ꯂꯥꯎꯠ ꯏꯁꯄꯤꯀꯔꯁꯨꯦ ꯊꯝꯖꯩ ꯑꯩꯗꯤ ꯀꯃꯥꯏꯅ ꯇꯥꯕ꯭ꯔꯣ ꯄꯨꯟꯅ
ꯑꯁ ꯈꯪꯗꯣꯏꯅꯦ ꯀꯃꯥꯏꯅ ꯇꯧꯕꯖꯥꯠꯗꯣ
ꯀ ꯃꯁꯤ ꯑꯣꯏꯗ
ꯃꯦꯛ ꯅ ꯃꯦꯛ ꯃ ꯃꯇꯝꯗꯤ ꯃꯦꯖꯤꯛ ꯌꯥꯝ ꯂꯩꯔꯕꯅꯤ ꯐꯣꯟꯗꯨꯁꯨ ꯃꯦꯖꯤꯛ ꯃꯦꯖꯤꯛ ꯉꯥꯛꯇ ꯉꯥꯏꯔꯦ ꯁ ꯒ꯭ꯌꯥꯟ ꯇꯥꯗ꯭ꯔꯦꯅꯦ ꯇꯧꯔꯤꯁꯦ